ꯍꯥꯎ
ꯀꯩꯗꯧꯔꯝꯃꯤꯅꯣ
ꯑꯩꯔꯣ ꯐꯣꯟ ꯉꯍꯥꯛ ꯃꯦꯠꯄ ꯌꯦꯡꯕ ꯇꯧꯔꯝꯕꯅꯦ
ꯐꯔꯦ ꯐꯔꯦ ꯆꯥꯛ ꯇꯣꯛꯄꯒꯤ ꯑꯩ ꯅꯪ ꯁꯨꯝ ꯋꯥꯔꯤ ꯋꯥꯔꯤ ꯋꯥꯇꯥꯏ ꯉꯥꯏꯍꯥꯛ ꯁꯥꯒꯦꯅ
ꯁꯥꯖꯦ ꯁꯥꯖꯦ
ꯎꯝ ꯍꯥ ꯀꯩꯅꯣꯒ ꯌꯦꯡꯉꯕ ꯅꯪꯕꯨ ꯍꯧꯖꯤꯛꯀꯥꯟꯁꯤꯕꯨ ꯐꯤꯂꯝꯒ ꯌꯦꯡ ꯌꯦꯡꯗ꯭ꯔꯕꯣ
ꯌꯦꯡꯉꯦ ꯍꯧꯖꯤꯛꯀꯥꯟꯗ ꯌꯥꯝ ꯀꯟꯅ ꯊꯥꯏꯅꯒꯤ ꯃꯌꯥꯝ ꯐꯥꯀꯠꯂꯒ ꯌꯦꯡꯈꯠꯂꯦ ꯑꯩ
ꯑꯣ ꯑꯩꯁꯨ ꯌꯦꯡꯉꯦ ꯑꯩꯁꯦ ꯑꯩꯅꯦ ꯐꯤꯂꯝꯅꯦ ꯌꯦꯡꯅꯤꯡꯗ ꯈ꯭ꯔꯗꯤ ꯌꯦꯡꯗꯦꯕꯀꯣ ꯌꯦꯡꯅꯤꯡꯉꯛꯑꯗꯤꯅꯦ ꯑꯩ ꯍꯧꯖꯤꯛꯀꯥꯟ ꯁꯝ ꯌꯦꯡꯗꯦ ꯊꯥꯏꯅꯒꯤꯗꯣ ꯊꯤꯒꯠꯂꯒ ꯑꯅꯧꯕ ꯊꯥꯒꯠ ꯍꯧꯖꯤꯛ ꯌꯨꯇꯨꯕꯇ ꯑꯅꯧꯕ ꯊꯥꯒꯠꯄꯁꯨ ꯌꯥꯎꯗ꯭ꯔꯥ ꯍꯥꯏꯗꯤ ꯅꯧꯅ ꯍꯧꯖꯤꯛꯇꯀꯣ ꯑꯗꯨ ꯒꯨꯝꯕꯗꯨꯅꯦ ꯑꯩꯅ
ꯃꯥꯅꯤ ꯑꯗꯩꯗꯤ ꯑꯃꯨꯛ ꯐꯥꯎꯕ ꯌꯦꯡꯗ꯭ꯔꯤꯕ ꯌꯥꯎꯏꯅꯦ ꯑꯩꯅ ꯌꯦꯡꯕꯗ ꯑꯗꯨꯒ ꯑꯗꯨꯝ ꯍꯥꯏꯖꯔꯛꯄꯁꯨ ꯌꯥꯎꯋꯦ ꯑꯗꯒꯤ ꯍꯦꯛꯇ ꯀꯩꯅꯣ ꯌꯥꯎꯋꯦ
ꯀꯥꯞꯅꯤꯡꯕꯗꯣ ꯌꯦꯡꯕꯗ ꯑꯗꯨꯒꯨꯝꯕꯁꯨ ꯌꯥꯎꯔꯝꯃꯦꯕ ꯃꯌꯦꯛ ꯄꯨꯊꯣꯛꯑꯗꯤ ꯌꯦꯡꯉꯦ ꯍꯥꯏꯕꯩ ꯃꯉꯣꯟꯗ ꯌꯦꯡꯕꯤꯗꯣ ꯈꯣꯏꯖꯕ
ꯑꯩꯈꯣꯏꯅ ꯀꯔꯤ ꯐꯤꯂꯝꯗꯒꯤ ꯂꯧꯊꯣꯔꯛꯏꯅꯣꯗꯤ ꯈꯪꯗ꯭ꯔꯕ ꯗꯥꯏꯂꯣꯛ ꯃꯤꯟꯁ ꯃꯌꯥꯝ ꯂꯩ ꯇ꯭ꯔꯥ ꯑꯗꯨꯁꯨ ꯃꯌꯥꯝ ꯊꯦꯡꯅꯩ ꯍꯟꯗꯛꯇꯤ ꯑ ꯥ
ꯇꯧꯋꯦ ꯑꯩꯁꯨ ꯑꯃ ꯑꯗꯨꯃꯥꯏꯅꯒꯨꯝꯕ ꯌꯦꯡ
ꯌꯦꯡꯗ꯭ꯔꯕ ꯌꯦꯡꯅꯗ꯭ꯔꯕ ꯐꯤꯂꯝꯒꯨꯝꯕꯗꯤ ꯌꯦꯡꯉꯅꯦꯕꯣ ꯅꯨꯡꯉꯥꯏꯕ ꯑꯃ ꯀꯩꯅꯣꯗꯣ ꯌꯥꯎ ꯌꯥꯎ ꯂꯩꯔꯃꯝꯕꯗꯣ ꯍꯣꯏ ꯑꯌꯥ ꯑꯁꯤꯗꯤ ꯑꯁꯤ ꯑꯣꯏꯔꯥꯃꯜꯂꯦ ꯑꯗꯒꯤꯗꯤ ꯎꯝ ꯀꯩꯅꯣ ꯂꯩꯌꯦ ꯂꯩꯇ꯭ꯔꯅꯦ ꯍꯧꯖꯤꯛ ꯃꯟꯇ꯭ꯔꯤ ꯗꯨꯂꯥꯟꯁꯅꯥꯒꯨꯝꯕꯒꯤ ꯒꯤꯖꯧ ꯑꯗꯨꯝ ꯆꯠꯇ꯭ꯔꯥ ꯍꯣꯏ ꯍꯣꯏ
ꯃꯤꯝꯁꯦ ꯌꯦꯡꯎ ꯃꯥꯗꯤ ꯑꯦꯚ꯭ꯔꯤꯁꯤꯟ ꯂꯣꯏꯅꯃꯛ ꯝꯁꯇꯦ ꯍꯥꯏꯕ ꯃꯥꯏꯗꯤ ꯑꯗꯨꯁꯨꯅꯦ ꯑꯦꯅꯤ ꯁꯤꯆꯨꯋꯦꯁꯟ ꯑꯃ ꯊꯣꯛ ꯄꯖꯦꯦ ꯃꯥꯒꯤ ꯑꯗꯨꯒꯤ ꯐꯤꯂꯝ ꯃꯤꯝꯁ ꯂꯧꯊꯣꯛꯄ ꯌꯥꯏꯑꯕ ꯏꯁꯤꯡ ꯆꯥꯎꯔꯦ ꯂꯧꯊꯣꯛꯄ ꯌꯥꯏ ꯏꯔꯥꯡ ꯇꯧꯔꯦ ꯂꯧꯊꯣꯛꯄ ꯌꯥꯏ ꯁꯔꯀꯥꯔ ꯀꯥꯏꯔ ꯂꯧꯊꯣꯛꯄ ꯌꯥꯏ ꯑꯃ ꯀꯩ ꯍꯥꯏꯗꯣꯏꯅꯣ ꯃꯤꯝꯁꯁꯦ ꯄꯨꯔꯥ ꯑꯣ ꯃꯥꯒꯤꯁꯦ ꯄꯨꯔꯥ ꯑꯦꯚꯔꯒ꯭ꯔꯤꯟ ꯑꯦ ꯃꯤꯟꯁꯀꯤꯗꯤ ꯃꯥꯅ ꯇꯣꯞ ꯆꯦꯜꯂꯝꯃꯅꯤ
ꯑꯗꯒꯤꯗꯤ ꯑꯥ ꯈꯔ ꯂꯩꯑꯦ ꯐꯤꯂꯝ ꯈꯔ ꯂꯩꯑꯦ ꯍꯥꯏꯗꯤ ꯑꯗꯨꯝ ꯎꯝ ꯑꯅꯝꯕꯅ ꯀꯩꯅꯣꯖꯤꯡꯖꯦ ꯃꯣꯏꯗꯒꯤ ꯃꯣꯏꯗꯒꯤ ꯂꯣꯏ ꯑꯣꯏꯕꯗꯣ ꯑꯗꯨꯃꯥꯏꯟ ꯇꯧꯕ ꯑꯗꯣ ꯑꯗꯨꯝꯖꯨ ꯆꯥꯟꯅꯕ
ꯆꯥꯅꯩꯅꯦ ꯃꯥ ꯍꯥꯏꯐꯦꯠ ꯁꯥꯐꯦꯠꯀ ꯅꯠꯇꯦ ꯆꯥꯅꯕ ꯍꯥꯏꯕꯨꯅꯦ ꯄꯨꯔꯥ ꯗꯥꯏꯔꯦꯛꯅꯤꯕꯣ ꯃꯣꯏ
ꯍꯧꯖꯤꯛꯀꯤ ꯍꯧꯖꯤꯛꯀꯤ ꯃꯇꯝꯖꯤꯒꯤ ꯁꯔꯀꯥꯔ ꯍꯥꯏꯒꯗ꯭ꯔꯥ ꯁꯤꯒ ꯃꯇꯝ ꯑꯗꯨꯒꯤ ꯐꯤꯂꯝꯗꯨ ꯆꯞ ꯃꯥꯟꯅꯗ꯭ꯔꯥ ꯉꯁꯤꯗꯒꯤ ꯆꯍꯤ ꯀ꯭ꯌꯥꯒꯤ ꯋꯥꯔꯤꯅꯣꯕ ꯑꯈꯣꯏ ꯄꯣꯛꯇ꯭ꯔꯤꯒꯥꯟꯒꯤꯅꯦ
ꯑꯗꯨꯗꯨꯒ ꯀꯃꯥꯏꯅ ꯀꯩꯅꯣ ꯃ ꯌꯥꯝ ꯊꯤꯅ ꯀꯩꯅꯣ ꯑꯣꯏꯗ꯭ꯔꯥ
ꯍꯣꯏ
ꯑꯁꯨꯛ ꯀꯨꯏꯔꯕꯁꯤꯕꯨ ꯑꯝꯇ ꯌꯦꯡꯅꯦ ꯍꯧꯖꯤꯛꯅꯕꯨ ꯍꯦꯟꯅ ꯆꯥꯟꯅꯒ꯭ꯔꯦ ꯅꯍꯥꯋꯥꯏꯗꯒꯤ ꯍꯧꯖꯤꯛ ꯅ ꯆꯥꯟꯅꯒ꯭ꯔꯦ ꯆꯍꯤ ꯀꯌꯥꯒꯤ ꯃꯇꯨꯡꯗ ꯆꯥꯅꯔꯛꯏꯖꯤꯕꯣ ꯑꯩ ꯉꯛꯑꯦ ꯍꯥꯏꯕ ꯑꯗꯨꯅ ꯑꯗꯨꯝ ꯄꯨꯔꯥ ꯃꯥꯗꯤ ꯑꯣꯜ ꯇꯥꯏ ꯐꯦꯚꯥ꯭ꯔꯏꯠ
ꯃꯥꯅꯦ ꯑꯗꯒꯤꯗꯤ ꯑꯩꯈꯣꯏꯒꯤ ꯑ ꯀꯥꯏꯅꯕꯒꯨꯝꯕꯒꯤ ꯎꯝ ꯀꯩꯅꯣꯒꯨꯝꯕꯁꯤꯅ ꯈꯣꯏꯒꯤ ꯊꯃꯣꯏꯒꯨꯝꯕ ꯌꯥꯝ ꯆꯥꯛꯑꯒ ꯒꯨꯝꯕ ꯂꯣꯏꯁꯟꯕꯖꯤꯅ ꯑꯈꯣꯏꯒꯤ ꯔꯣꯃꯤ ꯃꯩꯇꯩꯅ ꯗꯤꯔꯦꯛꯁꯟ ꯄꯤꯕ
ꯎꯝ
ꯃꯁꯤꯗ ꯑꯣꯏꯔꯦ ꯑꯗꯒꯤꯗꯤ ꯑꯗꯒꯤꯗꯤ ꯑ ꯀꯩꯅꯣꯗꯅ ꯑꯈꯣꯏꯒꯤ ꯋꯥꯔꯤ ꯀꯩ ꯍꯥꯏꯅꯤ ꯀ꯭ꯔꯤꯞ ꯏꯕ ꯍꯥꯏꯒꯗ꯭ꯔꯥ ꯑꯗꯨꯒꯤ ꯀꯩꯅꯣꯗꯣꯅ ꯑꯃ ꯃꯣꯏꯔꯥꯡꯊꯦꯝ ꯏꯅꯥꯎꯗꯣ ꯀꯩꯅꯣ ꯏꯕꯗꯣ ꯇꯣꯔꯩ ꯏꯕꯗꯣ ꯇꯣꯔꯩ
ꯀꯔꯟꯒꯤ ꯃꯤꯅꯦ ꯃꯥ
ꯑ ꯑꯗꯨ ꯍꯥꯏꯗꯤ ꯑꯃ ꯆꯥꯛꯅꯍꯜꯂꯒ ꯗꯨꯝ ꯆꯥꯛꯅꯔꯒ ꯑꯗꯨꯝ ꯃꯩꯁꯟꯍꯟꯕꯗꯣ ꯑꯗꯨ ꯑꯗꯒꯤꯗꯤ ꯑꯃ ꯅꯣꯡꯉꯥꯜꯂꯕꯁꯨ ꯊꯥꯕꯜꯂꯩ ꯂꯩꯅꯝꯗꯣ ꯌꯥꯝꯕꯨꯡ ꯇꯧ ꯄꯨꯗꯣ
ꯑꯥ ꯑꯥ
ꯖꯨꯨ ꯃꯥꯒꯤ ꯂꯤꯂꯥ ꯑꯣꯏꯔꯝꯃꯦ ꯑꯗꯒꯤꯗꯤ ꯎꯝ ꯀꯩ ꯀꯩꯅꯣ ꯍꯥꯏꯗꯤ ꯑꯃ ꯃꯤ ꯂꯤꯂꯥ ꯐꯖ ꯐꯖꯕ ꯂꯩꯕꯅꯤꯌꯦ ꯑꯗꯨꯅꯦ ꯂꯤꯂꯥꯅ ꯍꯦꯟꯅ ꯐꯖꯩꯀꯣ ꯂꯤꯂꯥꯅ ꯍꯦꯟꯅ ꯐꯖꯩ ꯑꯗꯨ ꯔꯦꯗꯤꯌꯣ ꯑꯗꯨ ꯑꯃ ꯀꯩꯅꯣ ꯑꯣꯏꯗꯕꯒꯤ ꯄꯨꯊꯣꯛꯄꯤꯅꯕ ꯈꯣꯠꯅꯕ ꯍꯩꯗꯤ ꯁꯕꯣꯠ ꯋꯥꯠꯄ ꯍꯥꯏꯗꯨꯢꯔ ꯃꯥꯅꯦ ꯃꯥꯅꯦ ꯑꯗꯨꯝ ꯃꯣꯏꯒꯤ ꯄ꯭ꯂꯦꯠꯐꯣꯝꯖꯦ ꯈꯤꯇꯪ ꯃꯌꯥꯝꯒꯤ ꯃꯃꯥꯡꯗ ꯊꯣꯛꯄ ꯄ꯭ꯂꯦꯠꯐꯣꯝ
ꯈꯤꯇꯪ ꯋꯥꯠꯄ ꯑꯣꯏꯕꯒꯤ ꯑꯗꯨꯝ ꯃꯈꯥ ꯄꯨꯊꯔ ꯂꯩꯕꯒꯤ ꯋꯥꯅꯦꯕ ꯑꯗꯨꯒ ꯋꯥꯔꯤ ꯅꯨꯡꯂꯤ ꯃꯅꯨꯡꯒꯤ ꯀꯩꯒꯤ ꯍꯦꯟꯕꯗꯤꯅꯦ ꯑꯃ ꯃꯤꯟꯁ ꯑꯃ ꯌꯥꯝ ꯁꯦꯝꯅꯕ ꯑꯃ ꯌꯥꯝꯕꯨꯡ ꯅꯨꯄꯥ ꯁꯥ ꯃꯁꯛ ꯐꯖꯕꯁꯦ ꯅꯨꯄꯤ ꯃꯁꯛ ꯊꯤꯕ ꯂꯧꯕꯅꯤꯒ ꯇꯧꯕꯗꯣ ꯑꯗꯨꯗꯨꯁꯨ ꯑꯗꯨꯝꯅꯦ
ꯍꯧꯖꯤꯛꯀꯤ ꯂꯗꯣ ꯑ ꯅꯣꯡꯉꯥꯜꯂꯕꯁꯨ ꯊꯥꯕꯜꯂꯩ ꯂꯩꯅꯝꯗꯣ ꯑꯗꯨꯒꯤ ꯑꯗꯨꯒꯤ ꯀꯩꯅꯣꯗꯨ ꯉꯥꯠꯇꯅꯦꯕ ꯑ ꯀꯩꯅꯣꯖꯦ ꯑ ꯀꯔꯤꯕ ꯀꯩꯅꯣ ꯑꯩꯈꯣꯏ ꯃꯌꯥꯝꯁꯦ ꯅꯨꯃꯤꯠ ꯊꯥ ꯊꯧꯋꯥꯟ ꯖꯦ ꯂꯣꯏ ꯂꯩꯍꯧꯔꯣ ꯑꯈꯣꯏ ꯃ꯭ꯌꯥꯝ ꯆꯠꯈꯤꯗꯣꯏꯅꯤꯀꯣ ꯇꯧꯕꯗꯣ ꯑ ꯑꯗꯨꯗꯨꯁꯨ ꯑ ꯐ ꯐꯖꯩ ꯑꯗꯒꯤꯗꯤ ꯑꯈꯣꯏꯒꯤ ꯀꯩꯅꯣꯁꯦ ꯗ꯭ꯔꯃꯥ ꯀꯩꯅꯥꯍꯟꯕꯤ ꯍꯥꯏꯕ꯭ꯔꯥ ꯀꯩꯅꯥ ꯇꯣꯝꯕꯤ ꯑ
ꯄꯨꯔꯥꯗꯁꯨ ꯀꯩꯅꯣ ꯃꯅꯤꯄꯨꯔꯒꯨꯝꯕꯁꯦ ꯀꯩꯅꯥꯇꯣꯝꯕꯤ ꯉꯛꯇ ꯉꯥꯏꯕꯅꯤ ꯃꯗꯨꯒꯤ ꯀꯥꯟꯗꯨꯗ ꯍꯧꯖꯤꯛ ꯂꯣꯏꯁꯤꯟꯈ꯭ꯔꯦ ꯀꯩꯅꯥꯇꯣꯕꯤꯒꯤꯔ
ꯀꯩꯅꯣꯒꯤ ꯑꯁꯪꯕ ꯅꯣꯡꯖꯥꯕꯤ ꯀꯧꯕꯅꯤ ꯅꯣꯚꯦꯜꯅꯦ ꯃꯥꯗꯤ ꯑ ꯗ꯭ꯔꯃꯥꯅꯦ
ꯑ ꯑꯥ
ꯅꯣꯕꯦꯜ ꯑꯣ ꯗ꯭ꯔꯃꯥꯔꯣꯏ ꯑ ꯃꯥꯅꯦ ꯑꯃ ꯑꯦꯝ ꯀꯦ ꯕꯤꯅꯣꯗꯤꯅꯤꯗꯣ ꯃꯥꯅ ꯏꯕꯅꯦꯕ ꯍꯥꯏꯗꯤ ꯑꯗꯨꯗꯨꯅ ꯃꯈꯣꯏ ꯒꯤ ꯑꯥ ꯃꯥꯁꯨ ꯍꯥꯏꯗꯤ ꯑꯅꯝꯕꯅ ꯃꯥꯒꯤ ꯋꯥꯔꯤꯖꯦ ꯀꯥꯏꯅꯕꯒꯨꯝꯕ ꯑꯗꯒꯤꯗꯤ ꯍꯣꯏ ꯆꯥꯛꯅ ꯂꯣꯏꯍꯟꯕꯁꯦ ꯑꯥ ꯁꯨꯃꯥꯏꯅ ꯁꯨꯃꯥꯏꯅ ꯉꯥꯛꯇ ꯑꯣꯏ ꯑꯗꯒꯤ ꯃꯥꯒꯤ ꯀꯩꯅꯣꯗꯣ ꯑꯃ ꯕꯣꯔ ꯁꯥꯍꯦꯕ ꯑꯣꯡꯕꯤ ꯁꯅꯥꯇꯣꯝꯕꯤ
ꯍꯣꯏ
ꯑꯗꯨꯃꯥꯏꯅ ꯑꯗꯨꯗꯤ ꯑꯁꯦꯡꯕ ꯊꯣꯛꯄꯅꯦ ꯍꯥꯏꯗꯤ ꯃꯥꯅꯦ ꯍꯥꯏꯗꯤ ꯅꯨꯄꯤꯗꯣ ꯁꯅꯥꯇꯣꯝꯕꯤꯗꯣ ꯁꯤꯈ꯭ꯔꯦ ꯑꯗꯨꯒ ꯃꯥꯅ ꯑꯗꯨꯅ ꯃꯅꯤꯄꯨꯔ ꯌꯧꯔꯛꯇ꯭ꯔꯀꯥꯟꯗ ꯂꯩꯇ꯭ꯔꯦ ꯍꯥꯏꯕ ꯄꯥꯎ ꯇꯥꯕꯗꯒꯤ ꯃꯥꯗꯣ ꯍꯜꯂꯒ ꯆꯠꯈꯤ ꯍꯥꯏꯕꯅꯦꯕꯀꯣ ꯑꯗꯨꯃꯥꯏꯅ ꯍꯥꯏꯗꯤ
ꯌꯥꯝꯅ ꯅꯨꯡꯗꯤ ꯅꯨꯡꯁꯤ ꯍꯣꯏ ꯀꯩꯅꯣꯒꯤ ꯑꯇꯣꯞꯄ ꯑꯦꯟꯒꯜ ꯑꯝꯗ ꯌꯦꯡꯉꯗꯤ ꯃꯥꯒꯤꯁꯨ ꯑꯗꯨꯗꯨ ꯃꯣꯏ ꯑꯗꯨꯝ ꯀ꯭ꯔꯤꯇꯤꯛꯁ ꯀꯩꯀꯥꯅ ꯑꯗꯨꯝ ꯍꯥꯏꯀꯣ
ꯑ ꯑꯗꯨꯕꯨ ꯑꯦꯡꯒꯜ ꯑꯃꯗ ꯌꯦꯡꯉꯗꯤ ꯌꯥꯝꯅ ꯅꯨꯡꯁꯤꯕꯗꯨꯁꯨ ꯑꯃꯨꯛ ꯑꯣꯏꯌꯦꯕ ꯍꯣꯏ ꯍꯣꯏ ꯑꯗꯗꯒꯤꯗꯤ ꯀꯩꯅꯣꯗꯣ ꯍꯧꯖꯤꯛ ꯈꯔ ꯌꯥꯝ ꯅꯧꯅ ꯊꯣꯛꯄ ꯕꯨꯡꯗꯣ ꯕꯨꯡ ꯌꯦꯡꯉꯕ ꯕꯨꯡ ꯌꯦꯡꯉꯕ ꯕꯨꯡꯗꯣ
ꯑꯣ ꯌꯦꯡ
ꯌꯦꯡꯉꯦ ꯖꯦꯅꯤꯒꯤ ꯅꯋꯥ ꯂꯧꯗꯦꯗꯣ ꯌꯥꯝ ꯅꯨꯡꯉꯥꯏ ꯑꯗꯨ ꯑꯗꯨꯗ ꯍꯥꯏꯗꯤ ꯍꯧꯖꯤꯛꯀꯤ ꯑꯅꯧꯕ ꯊꯣꯛꯂꯛꯄ ꯄꯥꯗ ꯑꯃ ꯇꯣꯞ ꯇꯣꯞꯄ ꯃꯥꯟꯅꯗꯕ ꯑꯣꯏꯕꯗꯣ ꯑꯗꯨ ꯌꯥꯝ ꯅꯨꯡꯉꯥꯏ ꯃꯥꯏ ꯃꯥꯗꯤ ꯑꯩꯁꯨ ꯌꯥꯝ ꯅꯨꯡꯉꯥꯏ ꯑꯩ ꯌꯦꯡꯉꯨꯔꯁꯨ ꯅꯨꯡꯉꯥꯏꯇꯦ ꯍꯥꯏꯅꯤꯡꯕꯗꯤ ꯑꯩꯗꯤ ꯑꯣꯏꯗꯦ ꯑꯣꯏꯗꯦꯕ ꯌꯥꯝ ꯅꯨꯡꯉꯥꯏꯕ ꯌꯥꯝꯅꯨꯡꯉꯥꯏꯌꯦ ꯄꯩꯁꯥ ꯇꯤꯡꯒꯤ ꯌꯦꯡ ꯇꯔꯁꯨ ꯑꯩ ꯄꯩꯁꯥ ꯄꯥꯝꯃꯨꯗꯦ ꯑꯗꯨ ꯍꯥꯏꯗꯤ ꯑꯃ ꯀꯩ ꯍꯥꯏꯅꯤ ꯃ꯭ꯌꯨꯖꯤꯛ ꯑꯗꯒꯤꯗꯤ ꯃꯣꯏꯒꯤ
ꯑꯦꯛꯇꯤꯡ ꯑꯁꯦꯡꯕꯒꯤ ꯑꯗꯨꯗꯒ ꯎꯝ ꯕꯂꯥꯅꯒ ꯇꯧꯔꯤꯕ ꯑꯦꯛꯇꯤꯡꯗꯣ ꯕꯂꯥ ꯉꯁꯤ ꯉꯁꯤꯐꯥꯎꯗ ꯃꯥꯏ ꯐꯤꯂꯝ ꯑꯩꯈꯣꯏ ꯌꯥꯡꯈꯩ ꯆꯥꯝꯃ ꯌꯦꯡꯉꯝꯃꯅꯦꯕꯀꯣ ꯑꯇꯣꯞꯄ ꯐꯤꯂꯝꯗ ꯑꯃꯨꯛꯇ ꯎꯗ꯭ꯔꯤꯕ ꯃꯥꯒꯤ ꯑꯅꯧꯕ ꯃꯁꯛ ꯑꯃ ꯑꯣꯏꯕ ꯍꯥꯏꯗꯤ ꯑꯦꯛꯇꯤꯡ ꯑꯣꯏꯔꯣ ꯀꯩꯔꯣ ꯑꯇꯣꯞꯄ ꯐꯤꯂꯝ ꯑꯃꯗꯨꯗ ꯃꯥ ꯑꯗꯨꯒꯤ ꯑꯦꯛꯇꯤꯡꯗꯣꯡꯐꯥꯎ ꯇꯧꯗ꯭ꯔꯤꯕꯕ ꯑꯃ
ꯅꯦꯆꯔꯦꯜ ꯇꯥꯅ ꯇꯧꯕꯗꯣ
ꯈꯪꯗꯦ ꯕꯥꯂꯥ ꯑꯅꯧꯕ ꯑꯃ ꯑꯣꯏꯌꯦꯕ ꯑꯗꯨꯗꯅ ꯑꯃ
ꯌꯥꯝꯅ ꯅꯨꯡꯉꯥꯏꯍꯜꯂꯦ ꯈꯪꯗꯦ ꯋꯥꯔꯤꯗꯨꯁꯨ ꯄꯨꯔꯥ ꯀꯩ ꯍꯥꯏꯗꯅꯣ ꯌꯥꯝꯅ
ꯃꯈꯥ ꯀꯩ ꯂꯥꯛꯇꯣꯏꯅꯣ ꯈꯪꯍꯟꯗꯕ ꯇꯥꯏꯞꯇ ꯇꯧꯗ꯭ꯔꯣ ꯑꯗꯨꯅꯁꯨꯅꯦꯕ ꯋꯥꯔ ꯐꯪꯏꯁꯦ ꯑꯩꯈꯣꯏꯒꯤ ꯁ꯭ꯋꯥꯏ ꯐꯤꯕꯝꯁꯤ ꯅ ꯃꯀꯣꯛ ꯌꯦꯡꯕꯗ ꯃꯤꯅꯤꯠ ꯇꯔꯥꯃꯨꯛ ꯌꯦꯡꯉꯗꯤ ꯑꯩꯈꯣꯏ ꯂꯥꯁꯀꯤꯗꯣ ꯈꯪꯕꯗꯣ ꯑꯃ ꯑꯗꯨ ꯑꯗꯨꯝ ꯑꯣꯏꯕꯗꯣ ꯑꯣꯏꯗꯦ ꯍꯥꯏꯕ ꯃꯣꯏꯒꯤꯗꯣ ꯑꯃ ꯍꯥꯏꯗꯤ ꯃꯊꯪ ꯅꯦꯛꯁꯀꯤ ꯁꯤꯟꯁꯦ ꯀꯩ ꯑꯣꯏꯗꯣꯏꯅꯣ ꯈꯪꯗ꯭ꯕꯤꯗꯣ ꯇꯧꯗ꯭ꯔꯥ ꯑꯃ
ꯍꯥꯏꯗꯤ ꯑꯃ ꯑꯗꯨꯒ ꯌꯥꯝꯅ ꯄ꯭ꯂꯣꯠꯇꯋꯤꯁ ꯍꯥꯏꯒꯗ꯭ꯔꯥ ꯂꯥꯁꯇꯅ ꯑꯃ ꯀꯩꯅꯣ ꯃꯃꯥꯅ ꯈꯪꯉ ꯑꯃꯁꯁꯨ ꯂꯩꯔꯦꯗꯅ ꯑꯗꯨ ꯅꯠꯇꯕꯤꯗ ꯑꯃ ꯍꯥꯏꯗꯤ ꯁꯨꯝ ꯑꯌꯦꯡꯕ ꯑꯩꯈꯣꯏꯒꯤ ꯋꯥꯈꯜꯗ ꯍꯥꯏꯗꯤ ꯅꯨꯄꯤ ꯅꯨꯄꯤ ꯊꯤꯔꯝꯅꯤꯗꯤ ꯁꯨꯈꯟ ꯈꯟꯗꯕꯗꯣ ꯍꯥꯏꯗꯤ ꯀꯩꯅꯣ ꯅꯍꯥꯔꯣꯟ ꯌꯥꯎꯔꯝꯒꯅꯤ ꯁꯤꯒꯤ ꯀꯣꯛꯁꯤꯗ ꯑꯣꯏꯅ
ꯀꯣꯛꯇ ꯃꯣꯏ ꯃꯑꯣꯡꯗꯨꯁꯨ ꯑꯗꯨꯃꯥꯏꯅ ꯃꯥꯜꯍꯟꯗ꯭ꯔꯅꯦꯀꯣ ꯑꯗꯨꯒ ꯃꯂ ꯅꯍꯥꯔꯣꯟꯜ ꯌꯥꯎꯔꯒ ꯂꯩꯔꯝ ꯇꯥꯔꯒꯗꯤ ꯑꯗꯨꯃꯥꯏꯅꯁꯨ ꯆꯥꯛꯑꯣꯏꯕ ꯃꯥ ꯃꯃꯥꯒ ꯃꯆꯥꯒꯗꯨꯅ ꯅꯨꯄꯥꯗꯣ ꯑꯗꯣ ꯌꯥꯝꯅ ꯅꯨꯡꯁꯤꯖꯔꯒ ꯃꯥꯅ ꯑꯇꯣꯞꯄ ꯃꯆꯥꯅꯨꯄꯤꯗꯒ ꯅꯨꯡꯁꯤꯅ ꯇꯧꯍꯧꯕꯗꯨ
ꯑꯗꯨꯗ ꯃꯥꯅ ꯑꯃ ꯆꯥꯛꯑꯒ ꯍꯜꯂꯛꯄꯗꯨꯅ ꯍꯦꯟꯅ ꯆꯥꯛꯑꯦꯕ ꯑꯩꯈꯣꯏꯗꯁꯨ ꯑꯃ ꯃꯥꯅꯦ ꯑꯗꯒꯤ ꯩꯁꯦꯡꯅ ꯀꯩꯅꯣꯗꯣ ꯅꯨꯄꯤ ꯊꯤꯔꯝꯗꯔꯥꯗꯤ ꯀꯃꯥꯏ ꯆꯥꯛꯑꯣꯏ ꯑꯃꯨꯛ ꯃꯥꯅ ꯁꯗꯥꯅꯟꯗꯅ ꯍꯥꯏꯗꯤ ꯀꯅꯥꯅ ꯇꯥꯟꯅꯔꯛꯏꯅꯣꯅꯦ ꯍꯨꯏꯅ ꯑꯣꯏꯔꯝꯒꯅꯤꯅ ꯍꯥꯏꯕꯒꯤ ꯋꯥꯍꯩꯗꯣ ꯑꯃ ꯊꯃꯣꯏꯗ ꯑꯃ ꯄꯥꯟꯕꯗꯣ ꯑꯗꯨꯒ ꯂꯥꯁ ꯇ ꯑꯃ ꯃꯆꯥꯗꯨꯅ ꯍꯜꯂꯛꯑꯀꯥꯟꯗ ꯕꯂꯥꯅ ꯅꯨꯡꯉꯥꯏꯅ ꯂꯩꯍꯧꯕ꯭ꯔꯥ ꯍꯪꯕꯗꯣ ꯑꯗꯨꯗꯨꯃꯒ ꯃꯃꯥ ꯃꯆꯥꯅ ꯑꯇꯣꯞꯄ ꯃꯈꯥꯏ ꯇꯥꯟꯅꯗꯕꯗꯣ ꯍꯣꯏ ꯑꯗꯨ ꯏꯃꯥꯒꯤ ꯅꯪ ꯂꯩꯁꯤꯗꯤ ꯍꯥꯏꯔꯒ ꯀꯣꯟꯁꯤꯜꯂꯒ ꯀꯞꯄꯗꯣ ꯑꯧ ꯑꯗꯨꯝꯀꯥꯟꯗꯨꯗꯤ ꯀꯞꯇꯕ ꯉꯝꯗꯦ ꯂꯥꯁ ꯁꯤꯟꯒ ꯑꯣꯏꯔꯦ ꯃꯩ ꯊꯥꯡꯒꯠꯂꯛꯑꯀꯥꯟꯗ ꯑꯗꯨꯅꯦ ꯍꯥꯏꯒꯦꯕ
ꯑꯁꯦꯡꯕꯒꯤ ꯑꯩ ꯐꯤꯂꯝ ꯌꯦꯡꯕꯗ ꯀꯞꯇꯦꯕꯀꯣ ꯀꯞꯅꯤꯡꯗꯦꯕ ꯑꯩ ꯀꯩꯁꯨ ꯐꯖꯅ ꯀꯞꯅꯤꯡꯕ ꯐꯤꯂꯝ ꯅꯨꯡꯁꯤꯕ ꯑꯣꯏꯔꯁꯨ ꯑꯩ ꯐꯤꯂꯝ ꯌꯦꯡꯗ ꯁꯨꯡ ꯀꯞ ꯀꯞꯇꯦ ꯀꯞꯅꯤꯡꯗꯦꯕ
ꯎꯝ
ꯑ ꯀꯞꯀꯟꯕ ꯃꯤꯗꯣ ꯑꯣꯏꯗꯦꯕꯀꯣ ꯑꯩꯅꯒ ꯌꯦꯡꯕꯗ ꯀꯞꯄ ꯐꯤꯂꯝꯒꯁꯦ ꯑꯩ ꯄꯥꯛꯔꯛ ꯍꯣꯏ ꯋꯥꯔꯤꯗꯣ ꯑꯩ ꯅꯨꯡꯁꯤ ꯃꯣꯏ ꯀꯥꯏꯅ
ꯅꯨꯡꯉꯥꯏꯇꯦ ꯈꯣꯗꯦꯗꯤ ꯍꯥꯏꯗꯣ ꯀꯞꯇꯤ ꯀꯞꯅꯤꯡꯗꯦ ꯑꯗꯨꯑꯣꯁꯨ ꯑꯩ ꯍꯧꯖꯤꯛ ꯄꯨꯝꯒꯦ ꯑꯗꯨꯒꯤ ꯑꯃ ꯃꯣꯏ ꯃꯃꯥ ꯃꯆꯥꯥꯅ ꯀꯥ ꯎꯝ ꯑꯩ ꯅꯨꯡꯉꯥꯏꯇꯦ ꯑꯗꯨꯣꯝꯗꯤ ꯇꯁꯦꯡꯅ ꯂꯥꯁꯁꯤꯟꯗꯣꯝꯗꯤ ꯎꯝ ꯑꯗꯒꯤ ꯑꯗꯨꯅꯦ ꯑꯩ ꯁꯅꯨꯡ ꯅꯨꯡꯁꯤꯌꯨ ꯌꯥ
ꯑꯩ ꯐꯦꯚꯣꯔꯥꯏꯠ ꯑꯗꯨꯝ ꯄꯨꯔꯥ ꯃꯥ ꯈꯛꯇꯪ ꯐꯦꯚꯣꯔꯥꯏꯠ ꯅꯠꯇꯦ ꯑꯗꯨꯝ ꯁꯗꯥꯟꯗꯗꯤꯦ ꯋꯥꯟ ꯑꯣꯐ ꯗ ꯐꯦꯚꯔꯥꯏꯠꯅꯦꯕ ꯑꯗꯨ ꯐꯤꯂꯝꯗꯨꯗꯗꯤ ꯑꯩ ꯁꯥꯎꯅꯤꯡꯉꯤ ꯃꯥꯅ ꯇꯧꯔꯤꯗꯣ
ꯑꯗꯒꯤ ꯕꯂꯥꯅ ꯍꯥꯏꯗ꯭ꯔꯥ ꯃꯔꯛꯇ ꯊꯥꯕꯜ ꯆꯣꯡꯕꯩ ꯑꯃꯗ ꯑꯃ ꯎꯝ ꯃꯌꯥꯡꯒꯤ ꯀꯩꯅꯣꯝ ꯑꯉꯥꯡ ꯑꯃ ꯌꯥꯎꯕꯗꯨꯒꯤ ꯃꯄꯥꯗꯨꯅ ꯍꯥꯏꯕꯗꯣ ꯍꯥꯏꯗꯤ ꯅꯪꯁꯨ ꯀꯩꯅꯣ ꯊꯕꯛ ꯍꯥꯏꯗꯤ ꯀꯣꯝꯃꯗꯤ ꯎꯝ ꯃꯣꯔꯦꯗ ꯆꯠꯂꯨꯁꯦ ꯍꯥꯏꯗꯤ ꯃꯥꯒꯤ ꯅꯨꯄꯥꯗꯨꯒꯤ ꯃꯅꯥꯛ ꯆꯠꯎꯁꯦ ꯍꯥꯏꯕ ꯀꯥꯟꯗ ꯕꯂꯥꯅ ꯑꯗꯨꯗ ꯈꯨꯝꯕꯗꯣ ꯍꯥꯏꯗꯤ ꯑꯩꯒꯤꯁꯨ ꯐꯤꯗꯣ ꯌꯥꯝ ꯁꯤꯠꯂꯤꯌꯦ ꯑꯩꯁꯨ ꯊꯕꯛ ꯌꯥꯝ ꯆꯤꯜꯂꯦꯅ ꯈꯨꯝꯕꯗꯣ ꯕꯂꯥꯅ ꯍꯣꯏ ꯍꯣꯏ ꯍꯥꯏꯗꯤ ꯃꯇꯝ ꯌꯦꯡꯉꯩ ꯑꯗꯨꯒꯤ ꯃꯔꯛ ꯃꯇꯝꯗꯨꯗꯗꯤ ꯀꯩꯅꯣꯝꯃ ꯍꯥꯏꯅꯤꯡꯁꯦ ꯈꯪꯗꯦꯕ ꯑꯗꯨꯝ ꯗꯥꯏꯂꯣꯛ ꯃꯥꯟꯕꯗꯣ ꯀꯣꯟꯅ ꯌꯥꯝ ꯃꯒꯨꯟ ꯂꯩꯕꯗꯣ
ꯈꯪꯗꯦ ꯋꯥ ꯂꯣꯏꯅ ꯋꯥ ꯉꯥꯡꯈꯤꯕꯁꯤꯡꯗꯣ ꯅꯤꯡꯁꯤꯡꯉꯒ ꯃꯔꯤ ꯂꯣꯏꯅ ꯂꯩꯅꯍꯟꯕ ꯌꯥꯕꯩ ꯇꯥꯞꯇ ꯇꯧꯕꯗꯣ ꯑꯃ ꯑꯃ ꯃꯥꯅꯒ ꯃꯄꯥꯗꯣ ꯁꯤꯗ꯭ꯔꯤꯅ ꯑꯗꯨꯝ ꯁꯣ ꯁꯣꯔꯥꯠ ꯀꯩ ꯀꯥ ꯁꯣꯟꯒꯦ ꯇꯧꯕꯗꯒ ꯃꯥꯅ ꯌꯥꯝ ꯍꯦꯟꯅ ꯃꯨꯛꯅ ꯂꯦꯞꯄꯒ
ꯍꯣꯏ ꯍꯣꯏ ꯃꯥꯅꯦ ꯃꯥꯂꯣꯏꯅ ꯄꯥꯎ ꯐꯪꯕꯒꯤꯅꯦꯕ ꯎꯝ ꯃꯥꯅ ꯍ ꯐꯪꯕꯩꯅꯦꯕ
ꯍꯣꯏ ꯍꯣꯏ ꯍꯣꯏ ꯑꯗꯨꯕꯨꯗꯤ ꯑꯁ ꯄꯨꯔꯥ ꯎ ꯑꯗꯨꯅꯕꯨꯗꯤ ꯐꯪꯉꯤꯅꯤꯗ ꯃꯤꯅ ꯐꯪꯅꯗꯕ ꯑꯦꯋꯥꯔꯠ
ꯍꯣꯏ ꯍꯣꯏ ꯑꯗꯨꯅ ꯃꯤ ꯂꯣꯏꯅꯃꯛꯅ ꯅꯨꯡꯉꯥꯏ ꯌꯦꯡꯉꯨꯕ ꯃꯤꯇ ꯑꯁ ꯑꯗꯨꯒꯨꯝꯕ ꯐꯤꯂꯝꯅꯦꯅ ꯀꯥꯏꯅ ꯍꯥꯏꯕꯗꯣ ꯑꯝꯇ ꯇꯥꯗꯦ ꯑꯩꯁꯨ ꯌꯥꯝ ꯅꯨꯡꯉꯥꯏ ꯃꯥꯒꯤ ꯑꯩ ꯐꯤꯂꯝ ꯅꯨꯡꯉꯥꯏꯕ ꯌꯦꯡꯗꯕ ꯀꯨꯏꯔꯦ ꯎꯝ ꯑꯅꯧꯕꯗ ꯍꯥꯟꯅꯩ ꯑꯔꯤꯕꯗꯨꯅ ꯑꯔꯤꯕ ꯃꯥꯅꯦ ꯑꯗꯨꯃꯥꯏꯅ ꯍꯥꯏꯗꯤ ꯑꯗꯨꯃꯥꯏꯅ ꯈꯔ ꯈꯔ ꯄꯨꯊꯣꯛꯑꯗꯤ ꯐꯗꯧꯅꯦ ꯍꯥꯏꯕ ꯌꯥꯝ ꯀꯩꯅꯣꯁꯦ ꯍꯧꯖꯤꯛꯀꯥꯟꯗꯤ ꯑꯃ ꯀꯩ ꯍꯥꯏꯅꯤ ꯈꯪꯗꯦ ꯅꯨꯡꯁꯤꯅꯕꯅ ꯅꯨꯡꯁꯤꯅꯕꯩ ꯉꯥꯛꯇ
ꯏꯅꯥꯛ ꯈꯨꯜꯂꯒꯅ ꯍꯦꯔꯣꯗꯣ ꯑꯃꯨꯛ ꯂꯥꯏꯔꯅꯤ ꯃꯣꯏ ꯃꯌꯨꯝꯗ
ꯃꯄꯥꯥꯟꯅꯒ ꯄꯨꯔ ꯊꯝꯕꯤꯔꯛꯑꯅꯤ ꯎꯝ ꯑꯗꯩ ꯅꯨꯡꯁꯤꯅꯔꯛꯑꯅꯤ ꯅꯨꯡꯁꯤꯅꯔꯛꯑꯅꯤ ꯑꯗꯩ ꯕꯦꯛꯀꯗꯣ ꯕꯦꯗꯅ ꯂꯥꯛꯑꯒ‌ ꯆꯦꯟꯒꯤꯗꯣꯏꯅꯤ ꯑꯗꯩ ꯈꯪꯉꯛꯄꯗꯤ ꯑꯃꯨꯛ ꯇꯥꯟꯊꯣꯛꯈ꯭ꯔꯅꯤ ꯑꯥ ꯍꯨꯏꯅꯥꯎ ꯆꯥꯎꯅꯕ ꯍꯨꯏꯅꯥꯎ ꯆꯥꯎꯅꯕ ꯀꯔꯤ ꯌꯣꯛꯑꯒꯥ
ꯂꯩꯇꯣꯟ ꯂꯦꯛꯑꯦꯗꯣ ꯇꯧꯔꯦꯅꯦ ꯀꯥ ꯇꯧꯔꯒ ꯍꯥ ꯑꯁ ꯑꯩ ꯈꯪꯉꯦ ꯂꯣꯏ
ꯆꯤꯟꯐ ꯄꯨꯔꯥꯕꯅꯤ
ꯗꯥꯏꯂꯣꯛ ꯆꯤꯟꯐ ꯄꯨꯔꯛꯑꯕꯅꯦ ꯑꯩꯈꯣꯏ ꯍꯣꯏ ꯍꯣꯏ ꯀꯩꯅꯣ ꯇꯧꯔꯣ ꯃꯔꯛ ꯃꯔꯛꯇꯁꯨ ꯑꯃꯨꯛ ꯑꯃꯨꯛ ꯄꯥꯎ ꯐꯥꯎꯅꯁꯦ ꯅꯨꯡꯉꯥꯏ ꯁꯨꯃꯥꯏꯅ ꯈꯔ ꯈꯔ ꯋꯥꯔꯤ ꯋꯥꯇꯥꯏ ꯁꯥ
ꯍꯣ ꯍꯣꯏ ꯇꯧꯔꯛꯀꯦ ꯇꯧꯔꯛꯀꯦ
ꯑꯥ ꯑꯥ
ꯊꯝꯃꯦ ꯊꯝꯃꯦ
ꯊꯝꯃꯦ ꯊꯝꯃꯦ